ꯑꯣ
ꯑꯥ
ꯇ ꯇꯣꯡ ꯇꯥꯏ ꯇꯥꯏ
ꯇꯔ ꯂꯩ ꯀ
ꯇꯥꯗ꯭ꯔꯣ
ꯊꯣꯛꯪꯂꯛꯑꯣ ꯇꯥꯕ꯭ꯔꯣ
ꯑꯔ
ꯅꯏꯕꯤ ꯁꯥꯗ꯭ꯔꯕꯨ
ꯑꯦꯄꯤꯁꯊꯣꯛꯀꯦ ꯇꯥꯔꯕ꯭ꯔꯥꯗꯣ ꯇꯕ
ꯑ
ꯇꯕꯣ
ꯣꯏ ꯐꯩꯅꯅ ꯇꯥꯕ
ꯇꯕ ꯇꯥꯕ
ꯇꯥꯏꯕ ꯇ ꯇꯔ
ꯇꯥꯏ ꯇꯥꯏ ꯅꯪ ꯇꯥꯏꯌꯦ ꯇꯥꯏ ꯅꯪꯕꯨꯗꯤ
ꯍꯅꯕꯤꯔ
ꯀꯦꯔꯣ
ꯐꯥꯏꯌꯦꯡ ꯉꯪꯗ꯭ꯔꯕꯣ
ꯍꯧꯗ꯭ꯔꯤꯌꯦ ꯇꯨ ꯇꯨ ꯊꯥꯔꯇꯤꯗꯩ ꯍꯧꯗꯣꯏꯅꯦ
ꯑꯩꯣꯏꯔꯣꯏ ꯐꯣꯟ ꯇ
ꯍꯥꯏꯗꯤꯌꯥ ꯌꯥꯗꯦꯔꯣ
ꯑꯗꯗꯤ ꯌꯥꯗꯦ ꯃꯥꯅ ꯈꯣꯟꯇ ꯂꯩ ꯍꯥꯏ ꯊꯕꯣꯏ ꯁꯤꯦ ꯍꯥꯏ ꯇꯥꯏ ꯈꯔ ꯃꯥꯜꯣ
ꯑꯣ ꯇꯨ ꯊꯥꯔꯇꯤꯗ ꯍꯧꯗꯣꯏꯅꯦꯅꯣ ꯐꯤꯐꯝ ꯁꯄꯦꯟꯒ ꯁ꯭ꯄꯦꯟꯒ ꯄꯣꯔꯇꯨꯒꯥꯜ ꯑꯣꯏꯔꯝꯅꯤ
ꯑꯣꯏ ꯄꯠꯇꯣ
ꯀꯅꯥꯅꯣꯕꯣ ꯁꯥꯅꯕꯅ ꯍꯥꯟꯗꯣꯢꯅꯤ ꯈꯪꯗꯦꯗ ꯑꯩ ꯑꯗꯨꯕꯨꯗꯤ ꯀꯅꯥ ꯍꯩꯕꯅꯣ ꯁꯤꯁꯦ ꯑꯩꯅ ꯄꯣꯠꯅꯤ ꯈꯪꯕꯣꯏꯔꯣ ꯅꯪ ꯊꯥꯅꯁꯦ
ꯅꯠꯇꯦ ꯅꯠꯇꯦ ꯅꯪ ꯅꯪꯅ ꯑꯄꯥꯝꯕꯃ ꯈꯟꯖꯧ
ꯑꯧ ꯈꯪꯖꯔꯦ ꯀꯅꯥ ꯀꯅꯥ ꯌꯥꯎꯔꯁꯨ ꯈꯪꯖꯔꯦ ꯑꯩ ꯀꯅꯥꯒꯅ ꯊꯥꯗꯣꯢꯁꯦ ꯉꯔꯥꯡ ꯑꯈꯣꯢ ꯆꯦ ꯃꯥꯢ ꯅꯨꯄꯥꯗꯣ ꯔꯣꯅꯥꯜꯗꯣ ꯃꯦꯁꯤ
ꯍꯥꯏꯗꯤ ꯅꯪꯅ ꯈꯜꯂ ꯅꯪꯅ ꯈꯟꯖꯗꯣꯏꯅꯦꯕ ꯑꯅꯤꯒꯤ ꯃꯅꯨꯡꯗ ꯄꯣꯔꯇꯨꯒꯜꯒ ꯁ꯭ꯄꯦꯟꯒ ꯔꯣꯅꯥꯜꯗꯣꯕꯨꯗꯤ ꯄꯣꯔꯇꯨꯒꯜꯗ ꯌꯥꯎꯋꯦ
ꯐꯥꯎꯕ ꯌꯥꯎꯏ
ꯀ
ꯑꯦꯅꯥ ꯐꯥꯎ
ꯑꯗꯨ ꯑꯗꯨ ꯍꯥꯏ ꯌꯥꯗꯦꯕ ꯑꯩꯅ ꯍꯥꯏꯗꯤ ꯅꯪ ꯑꯄꯥꯝꯕ ꯈꯜꯂꯕ ꯅꯪ ꯍꯥꯟ
ꯍꯦꯅ ꯍꯥꯏꯔꯦ ꯅꯪꯅ ꯈꯪꯉ ꯇꯥꯔꯁꯦ ꯑꯩ ꯑꯩ ꯍꯥꯏꯒꯦꯕꯀꯣ ꯂꯩ ꯄ꯭ꯔꯣꯁꯦꯁꯇ ꯐꯖꯅ ꯈꯡ ꯀꯥꯟꯗ ꯑꯩ ꯅꯉꯣꯟꯗ ꯍꯥꯏꯔꯛꯀꯦꯕ ꯍꯧꯖꯤꯛ ꯁꯚꯦꯟꯇꯤꯟꯒ ꯕꯤ ꯇꯤ ꯑꯦꯁ ꯀ ꯀꯅꯥꯅ ꯀꯩꯅꯣ ꯇꯧꯒꯦ ꯏꯁꯩ ꯊꯣꯛꯂꯛꯄꯗ ꯀꯅꯥ ꯐꯥꯎꯅꯤ ꯑꯦ ꯑꯦꯅꯥꯢꯟꯇꯤꯟꯒ ꯁꯚꯦꯟꯇꯤꯟꯒ ꯍꯥꯢꯔꯛꯎ ꯅꯪ ꯀꯔꯝꯕ ꯈꯟꯅꯤ ꯑꯩꯁꯨ ꯈꯪꯗꯦꯕ ꯆꯄ ꯃꯥꯅꯩꯕ ꯈꯪꯗꯦꯕ ꯅꯪ ꯒꯤꯗꯨ
ꯑꯗꯨꯅꯦ ꯑꯗꯨꯅꯦ ꯄꯩꯁꯥ ꯊꯥ ꯅꯕ ꯍꯥꯢꯖꯦ ꯈꯪꯉꯗꯤ ꯈꯪꯉꯒ ꯊꯥꯅꯔꯗꯤ ꯀꯩ ꯀꯥꯟꯅꯔꯤꯒꯦ
ꯅꯦ ꯑꯩꯉꯣꯟꯗ ꯍꯣꯞ ꯑꯃꯗꯤ ꯂꯩꯗꯅ ꯃ ꯀꯥꯔꯛꯄ ꯌꯥꯏ ꯃꯥꯅ ꯀꯥꯔꯛꯄ ꯌꯥꯏ ꯍꯥꯏꯕꯒꯤ ꯕꯦꯗ ꯊꯥꯅꯩꯁꯦ ꯈꯪꯍꯧꯗꯅ ꯊꯥꯅꯩ ꯅꯇꯣ
ꯑꯗꯨꯅꯤ ꯀꯩꯅꯣ ꯈꯪꯗꯕꯤ ꯊꯥꯅꯕ ꯍꯥꯏꯁꯦ ꯈꯪꯗꯣꯛꯑꯗꯤ ꯑꯟꯁꯔꯗꯣ ꯈꯪꯉꯗꯤ ꯀꯃꯥꯏꯅ ꯊꯥꯅꯗꯣꯔꯤꯒꯦ
ꯀꯗꯣ ꯈꯪꯗ꯭ꯔꯁꯦ ꯑꯩꯉꯣꯟꯗ ꯄꯣꯁꯤꯕꯤꯂꯤꯇꯤ ꯈꯔꯗꯣ ꯎꯔ ꯃꯇꯨꯡꯗ ꯅꯇꯣ ꯀꯩꯅꯣ ꯇꯧꯔꯤꯁꯦ ꯍꯣꯏꯁꯦ ꯔꯣꯅꯥꯜꯗꯣꯅ ꯀꯥꯔꯅꯤꯁꯦ ꯌꯥꯔꯕꯣ
ꯄꯣꯗꯨꯨꯒꯜ ꯊꯥꯏꯔꯕ ꯅꯪ
ꯔꯣꯅꯥꯜꯗꯣ ꯃꯁꯛ ꯈꯪꯉ ꯃꯁꯛ ꯃꯥ ꯃꯊꯟ ꯈꯪꯉꯕꯅꯦ ꯑꯗꯣ ꯃꯥ ꯍꯟꯗꯛ ꯈꯪꯗꯦ ꯒꯣꯜ ꯌꯥꯝ ꯆꯜꯂꯦ ꯄꯥꯎ ꯇꯥꯢꯗ
ꯃꯥ ꯍꯟꯗꯛ ꯃꯥꯗ ꯑꯗꯨꯝ ꯑꯗꯨꯝ ꯌꯥꯝ ꯀꯟꯅ ꯐꯖꯅ ꯁꯥꯟꯅꯕꯗꯤ ꯅꯠꯇꯦ
ꯃꯃꯥꯡꯗ ꯅꯪꯅ ꯀꯅꯥ ꯊꯥꯏꯅꯣ
ꯎꯝ
ꯅꯪ ꯀꯅꯥ ꯊꯥꯏꯅꯣꯕ
ꯅꯪ ꯄꯣꯔꯇꯨꯒꯥꯜ ꯊꯥꯔꯦ ꯑꯩ ꯏꯁꯄꯦꯟ ꯊꯥ ꯊꯥ ꯇꯥꯕ ꯅꯠꯇ꯭ꯔꯣ
ꯄꯣꯠꯇꯨꯒ ꯄꯣꯠꯇꯨꯒꯜ ꯏꯁꯄꯦꯟꯒꯅꯤ ꯁꯥꯟꯅꯩꯁꯦ ꯑꯅꯤꯗꯨ ꯈꯛꯇꯅꯦ
ꯑꯣꯒꯦ ꯒꯦ ꯇꯥꯗꯦ ꯅꯪ ꯍꯥꯢꯗꯣ
ꯑꯩꯅꯅꯦ ꯄꯣꯔꯇꯩꯒꯜ ꯀꯩꯅꯣ ꯔꯣꯅꯥꯥꯜꯗꯣ ꯃꯁꯛ ꯄꯣꯛꯇꯤ ꯈꯪꯉꯤ ꯀꯖꯨ ꯀꯖꯕꯒꯤ ꯍꯪꯕ ꯃꯥꯂꯦ ꯈꯪ ꯈꯪꯅ
ꯎꯝ
ꯀꯩꯅꯣ ꯇꯧꯕ ꯥ ꯑꯩ ꯐꯦꯁꯕꯨꯛ ꯀꯩꯀ ꯀꯩꯝ ꯄꯥꯏꯗꯦ ꯑꯗꯨ ꯏꯃꯥꯢꯄꯦꯃ ꯄꯥꯢꯍꯥꯢꯕ
ꯑꯣ
ꯀꯩꯗꯧꯔꯒꯦ
ꯑꯁ ꯄꯦ
ꯑꯩꯦꯕꯨ ꯀꯥꯖꯝꯇ ꯀꯥ ꯇ ꯗꯨꯅꯌꯥ ꯆ ꯑ ꯀꯩ ꯀꯥꯀꯦꯦꯝ ꯄꯥꯏꯗꯕ ꯆꯥꯁꯨ ꯑꯩꯒꯤ ꯏꯟꯁꯇꯥꯒ꯭ꯔꯥꯝ ꯈꯔ ꯄꯥꯏꯖꯕꯁꯤꯚ ꯄꯦꯝꯃ ꯅꯍꯥꯟꯁꯤꯅ ꯃꯉꯥꯜꯒꯤꯔ ꯃꯥ ꯀꯣꯛꯄꯗꯤ ꯎꯗ꯭ꯔꯦ ꯃꯤꯒꯗꯣ ꯎꯕꯗ ꯎꯕꯗ ꯑꯩꯗꯤ ꯑꯍꯥꯟꯕꯗ ꯃꯤꯅ ꯁꯣꯗꯅ ꯆꯪꯕꯗ ꯀꯩ ꯀꯩꯅꯣ ꯥ ꯀꯒ ꯌꯦ ꯀꯅ ꯋꯥ ꯌꯥꯝ ꯊꯔ ꯄꯦ
ꯎꯝ ꯂꯥꯏꯔꯕ ꯋꯥꯜꯂ ꯍꯥꯏꯕꯔꯥ ꯀꯩꯅꯣꯝ ꯂꯩꯗꯥꯅꯦ ꯌꯨꯇ꯭ꯌꯨꯕꯔ
ꯃꯣꯏ ꯌꯨꯇ꯭ꯌꯨꯕ ꯄꯥꯏ ꯈꯣꯠꯂꯦꯗꯤ ꯈꯪꯉꯦ ꯑꯗꯨ ꯌꯥꯝ ꯌꯥꯝ ꯌꯦꯡꯖꯔꯨꯗꯦꯕ
ꯑꯩꯖꯨ ꯌꯦꯡꯗꯦꯗ
ꯀꯩ ꯀꯥꯔꯟꯅꯣ ꯃꯥꯟ ꯇꯧꯔꯤꯗꯣ
ꯀꯩ ꯀꯩꯗꯧꯔꯕ
ꯀꯩ ꯀꯔꯟꯅꯣ
ꯅꯨꯄꯤ ꯑꯇꯣꯞꯄ ꯀꯣꯏꯔꯝꯕꯩ
ꯍꯣꯏ ꯂꯩꯈꯠꯂꯦꯕ
ꯃꯥ ꯅꯨꯄꯤ ꯃꯆꯥ ꯂꯩꯔꯦꯗꯅ ꯑꯗꯨꯒ ꯀꯩꯅꯣꯅꯤ ꯑꯥ ꯃꯧ ꯑꯃ ꯀꯣꯏꯔꯝꯕꯒꯤ
ꯑꯥ ꯑꯔꯣꯏꯕꯤ ꯁꯦꯡꯗꯣꯛꯏꯗꯨꯗꯤ
ꯄꯤꯗꯥ
ꯃꯤ ꯑꯃꯤꯔ ꯈꯥꯟꯗꯤ ꯅꯨꯄꯤ ꯃꯥꯏ ꯅꯨꯄꯤ ꯌꯥꯏꯃꯒ ꯑꯍꯥꯟꯗꯨꯁꯨ ꯂꯩ ꯌꯥꯏꯃꯗꯁꯨ ꯂꯩ ꯑꯇꯣꯝꯕꯤꯒ ꯍꯣꯡꯒꯥꯏꯔꯤꯅꯤ ꯉꯔꯥꯡ ꯃꯃꯥꯡꯗ
ꯎꯝ ꯃꯤ ꯃꯤ ꯑꯥ ꯕꯣꯂꯤꯋꯨꯠꯅ ꯕꯣꯂꯤꯋꯨꯠꯅꯤ ꯑꯩꯈꯣꯏ ꯃꯅꯤꯄꯨꯔꯗꯗꯤ ꯌꯥꯔꯣꯏꯗ
ꯃꯅꯤꯄꯨꯔꯗꯖꯨ ꯑꯃꯨꯛꯇꯗ ꯑꯅꯤ ꯂꯧꯔꯤꯗꯨꯗꯤ
ꯃꯥꯗꯤ ꯃꯗꯤ ꯄꯩꯁꯥ ꯄꯥꯏꯕꯩꯅꯤ
ꯑꯗꯨ ꯂꯣꯏꯟ ꯌꯕꯔꯥ ꯍꯥꯏꯁꯦ
ꯄꯩꯁꯥ ꯄꯥꯏꯔꯗꯤ ꯄꯩꯁꯥ ꯄꯥꯏꯔꯗꯤ ꯀꯅꯥ ꯀꯔꯤ ꯍꯥꯏꯗꯣꯔꯤ
ꯎꯝ
ꯃꯌꯥꯝ ꯄꯤꯔꯖꯨ ꯄꯥꯝꯗꯦ ꯄꯩꯁꯥ ꯑꯁꯨꯛꯌꯥꯝ ꯄꯥꯏꯔꯤꯁꯤꯅ ꯑꯃꯨꯛꯇꯥ ꯑꯅꯤ ꯂꯧꯒꯦ ꯈꯟꯕꯩ ꯑꯣꯏꯔꯦ
ꯀꯩꯕ
ꯅꯪ ꯑꯁꯥ ꯑꯆꯧꯕ ꯑꯃ ꯂꯩꯕ ꯃꯥꯜꯂꯤ ꯅꯪꯅ ꯄꯩꯁꯥ ꯀꯥꯟꯅ ꯇꯥꯜꯂꯤꯁꯤ
ꯅꯠꯇꯦ ꯋꯥꯔꯤꯗꯤ ꯈꯟꯗꯦ ꯈꯟꯗꯦ ꯑꯗꯨꯒꯨꯝꯕ
ꯁꯨꯝ ꯂꯩꯗꯅ ꯀꯩ ꯒꯨꯝꯕ
ꯈꯟꯗꯦꯍꯦ ꯀꯥꯏꯗꯩ ꯑꯗꯨꯒꯨꯝꯕ ꯋꯥꯈꯟ ꯇꯧꯗꯦ ꯑꯩꯈꯣꯏ
ꯌꯥꯎꯔꯤꯕ
ꯇꯧꯗꯦ ꯇꯧ
ꯀꯩꯕ
ꯇꯥꯗꯦ ꯅꯪ ꯍꯥꯏꯗꯣ ꯑꯩ
ꯖꯤꯕꯨ ꯂꯩꯔꯕꯗꯤ ꯃꯁꯤꯡ ꯑꯃ ꯐꯪꯉꯤꯗꯣ ꯑꯃꯗꯣ ꯌꯥꯝ ꯐꯖꯅ ꯇꯧꯋꯦ ꯍꯥꯏꯕ ꯅꯣꯏ ꯑꯅꯤ-ꯑꯅꯤ ꯇꯧꯕꯒꯤ ꯊꯕꯛꯁꯦ ꯇ‌ꯣꯛꯑꯣ ꯍꯥꯏꯕ
ꯑꯩ ꯅꯠꯇ꯭ꯔꯣ
ꯈꯪꯗ‌ꯦꯗ ꯍꯧꯖꯤꯛꯀꯟ ꯁꯥꯏꯆꯤꯛꯅ ꯄꯪꯊꯝ ꯊꯝꯕꯅꯤ
ꯑꯩ ꯇꯧꯗꯦꯀꯣ
ꯌꯥꯔꯦ ꯆꯤꯆ‌ꯦꯅ ꯇ꯭ꯔꯦꯟ ꯇꯧꯕ ꯌꯥꯕ ꯇꯧꯔꯝꯃꯒ ꯊꯣꯛꯂꯛꯄ ꯑꯉꯥꯡꯈꯩꯗꯤ ꯊꯥꯖꯕ ꯋꯥꯠꯂꯤꯀꯣ
ꯀꯩꯍꯥꯏꯅ‌ꯣ
ꯆ‌ꯦꯅ ꯇ꯭ꯔꯦꯟ ꯇꯧꯔꯒ ꯊꯥꯗꯣꯔꯛꯄ ꯃꯤꯁꯦ ꯑꯩ ꯊꯥꯖꯕ ꯈꯔ ꯋꯥꯠꯂ‌ꯦ ꯍꯥꯏꯕ
ꯀꯅꯥꯅ ꯇ꯭ꯔꯦꯟ ꯇꯧꯕ
ꯆꯤꯆ‌ꯦꯅ
ꯀꯦꯕꯤ ꯍꯥꯏꯔ‌ꯣ
ꯀꯦ ꯆꯤꯆ‌ꯦ
ꯇꯥꯗꯦ
ꯅꯪꯗꯤ ꯅ‌ꯣꯏ ꯆꯤꯆ‌ꯦꯅ ꯇ꯭ꯔꯦꯟ ꯇꯧꯔꯒ ꯊꯥꯗꯣꯔꯛꯑꯕꯅꯤꯗꯅ
ꯑꯁ ꯋꯥꯔꯤꯗꯤ ꯌ‌ꯦꯡꯉꫭꯅ‌ꯦ ꯏꯁ ꯋꯥꯔꯤ
ꯅ‌ꯣꯏ ꯆꯤꯆ‌ꯦꯅ ꯆꯤꯆ‌ꯦꯅ ꯐꯖꯅ ꯁꯦꯅꯤꯌꯥꯔ ꯑꯃꯅ ꯐꯖꯅ ꯒꯥꯏꯗ ꯑꯃ ꯀꯩꯅꯣ ꯇꯧꯔꯒ ꯅꯥꯏꯔꯒ ꯇꯧꯕ ꯀꯥꯡꯕꯨꯅꯤꯅ ꯄꯥꯁ ꯑꯥꯎꯠ ꯇꯧꯔꯛꯄꯗꯣ ꯃꯤ ꯁ꯭ꯀꯨꯜ ꯁ꯭ꯀꯨꯜꯗꯁꯨ ꯂꯩꯇ꯭ꯔꯅꯦ ꯕꯦꯁꯤꯛ ꯂꯤꯡꯉꯛꯄ ꯂꯤꯡꯉꯛꯇꯕ ꯅꯣꯏꯗꯤ ꯕꯦꯁꯤꯛꯇꯨ ꯂꯤꯡꯉ ꯊꯣꯛꯂꯛꯄꯅꯤꯅ ꯃꯤ ꯅꯪꯅ ꯆꯤꯠ ꯇꯧꯔꯕꯁꯨ ꯅꯪ ꯅꯨꯄꯤꯗꯨꯅ ꯐꯥꯕ ꯋꯥꯗꯨꯅꯦ ꯍꯥꯏꯕ
ꯍꯣꯏ ꯑꯗꯨꯕꯨꯗꯤ ꯕꯠ ꯑꯩꯗꯤ ꯇꯧꯔꯦ ꯍꯥꯏꯇꯥꯔꯦ ꯑꯩꯗꯤ ꯇꯧꯔꯦ ꯍꯥꯏꯇꯥꯔꯦ
ꯋꯔꯛꯄꯩ ꯍꯧꯔꯛꯄꯗ ꯑꯇꯣꯞꯄ ꯅꯨꯄꯤ ꯀꯣꯏꯗꯦ꯫ ꯑꯇꯣꯞꯄ ꯅꯨꯄꯤ ꯀꯣꯏꯗꯦ ꯍꯥꯏꯔꯒ ꯀꯣꯏꯔꯛꯄꯂꯠꯇꯔ ꯑꯩ ꯍꯧꯒꯠꯂꯛꯄꯗꯤ ꯑꯣꯄꯟ ꯔꯤꯂꯦꯁꯟꯁꯤꯞꯇꯗꯤ ꯀꯩꯁꯨ ꯂꯩꯔꯝꯄ ꯑꯩ ꯑꯁ ꯃꯤ ꯑꯃꯁꯨ ꯂꯩ ꯅꯪꯁꯨ ꯂꯧꯅꯤꯡꯉꯦ ꯏꯁꯥꯏꯁꯨ ꯈꯔꯅꯤ ꯀꯅꯥꯝꯇꯅ ꯌꯥꯗ ꯌꯥꯗ꯭ꯔ ꯀꯥꯟꯗꯒ ꯍꯥꯏꯗꯣꯛꯄ ꯅꯠꯇꯅꯗꯤ ꯍꯨꯔꯥꯟꯕꯗꯨ ꯅꯪ ꯍꯨꯔꯥꯟꯕ꯭ꯔꯥ ꯍꯪꯕꯗ ꯑꯩ ꯍꯨꯔꯥꯜꯂꯤ ꯍꯥꯏꯔꯛꯀꯗ꯭ꯔꯥ ꯉꯥꯎꯕ꯭ꯔ‌ꯣ
ꯑ ꯃꯉꯥꯜ ꯏꯐꯦꯛꯁꯤ ꯂꯣꯏꯔꯦꯍ‌ꯦ
ꯃꯉꯥꯏꯔꯤ ꯀꯩꯝꯇ ꯇꯧꯗ‌ꯦ ꯀꯩꯝ ꯇꯧꯗ‌ꯦ ꯆꯡꯉꯛꯑꯣ ꯑꯗꯨ ꯃꯥꯅ ꯇꯧꯔꯤꯝ ꯑꯦꯛꯇꯤꯡꯗꯨꯒ ꯇꯁꯦꯡꯅ ꯑꯩꯅ ꯄꯔꯁꯅꯦꯜꯂꯤ ꯈꯪꯕꯁ‌ꯦ ꯌꯥꯝ ꯁꯥꯎꯅꯤꯡꯕꯅ‌ꯦ ꯍꯥꯏꯇꯥꯔꯦ
ꯍꯣꯏ ꯅꯨꯄꯥ ꯅꯨꯄꯥꯒꯩ ꯂꯣꯏ ꯅꯨꯄꯥꯒꯩ ꯂꯣꯏ ꯆꯤꯡꯅꯔꯦ ꯍꯥꯏꯕ
ꯑꯗꯨꯝ ꯑꯁꯨꯝꯃꯥꯏ ꯍꯥꯏꯒꯦꯕꯀꯣ ꯑꯩ ꯐꯅꯥ ꯃꯤ ꯊꯦꯡꯅꯔꯦꯅꯦ ꯏꯃꯥꯟꯕꯤꯁꯨ ꯃꯌꯥꯝ ꯊꯦꯡꯅꯔꯦꯕ ꯑꯗꯨ ꯀꯩ ꯍꯥꯏꯅꯤ ꯃꯣꯏ-ꯃ‌ꯣꯏ ꯁꯥꯏꯠ ꯆꯤꯛ ꯌꯥꯝ ꯄ꯭ꯔ‌ꯣꯕ꯭ꯂ‌ꯦꯝ ꯂꯩꯅꯕ ꯑꯗꯨꯅ ꯊꯥꯖꯕ ꯏꯋꯥꯠ ꯋꯥꯠꯄꯖ ꯇꯧꯌ‌ꯦ ꯏꯁꯥꯗ ꯃꯉꯥꯜꯅ ꯏꯕꯤꯗ‌ꯦꯟ ꯑꯣꯏꯅ ꯃꯥꯡꯗ ꯇꯥꯔ ꯂꯩꯕꯅꯦꯕ ꯑꯩ ꯑꯦꯛꯁꯄꯤꯔꯤꯌꯦꯟꯁ ꯍꯥꯏꯕꯗꯤ ꯍ‌ꯣꯏ ꯑꯩ ꯑꯅꯛꯄ ꯃꯤꯁꯤꯡꯗ ꯍꯥꯏꯇꯥꯔꯦ
ꯍꯣꯏ ꯆꯨꯝꯗ꯭ꯔꯣ ꯑꯗꯩ ꯑꯦꯛꯁꯄꯤꯔꯦꯟꯁ ꯑꯣꯏꯗꯣꯏ ꯅꯠꯇ꯭ꯔꯣ ꯅꯪꯒꯤ
ꯍ‌ꯣꯏ ꯁꯦꯀ‌ꯦꯟ ꯁ‌ꯦꯀ‌ꯦꯟ ꯁꯦꯀ‌ꯦꯟꯍ‌ꯦꯟ ꯑꯦꯛꯁꯄꯤꯔꯤꯟꯁ ꯀꯥꯏ ꯍꯥꯏꯒꯗ꯭ꯔ ꯀꯩꯅ‌ꯣ ꯑꯩꯅ ꯅꯥ
ꯍꯣꯏ ꯍꯣꯏ ꯍꯣꯏ ꯑꯗꯨꯅꯦ ꯍꯥꯏꯁ‌ꯦ
ꯀꯩꯅꫭꯗꯨꯗꯤ ꯃꯅꯤꯄꯨꯔ ꯂꯨꯍꫭꯡ
ꯀꯩꯕ ꯃꯅꯤꯄꯨꯔꯗ
ꯇꯥꯗ ꯇꯥꯗꯦ ꯀꯩꯅꯣ
ꯂꯨꯍꯣꯡꯕꯩ ꯊꯥꯗ‌ꯣ ꯀꯔꯝꯕ ꯊꯥꯗꯩ ꯍꯧꯒꯦꯕ ꯃꯅꯤꯄꯨꯔ
ꯐꯦꯕꯋꯥꯔꯤ ꯐꯦꯕꯋꯥꯔꯤꯗ
ꯑꯁ ꯑꯩ ꯃꯅꯤꯄꯨꯔꯤꯒꯤ ꯗ꯭ꯔꯦꯁꯇꯣ ꯐꯖꯅ ꯁꯦꯠꯂꯒ ꯐꯖꯅ ꯀꯦꯔꯥ ꯐꯣꯇꯣ ꯊꯤ ꯅꯝꯅꯤꯡꯉꯦ ꯍꯥꯏꯕ
ꯅꯪ ꯈꯣꯡ ꯈꯔꯖꯦ
ꯀꯤ ꯃꯤꯒꯤ ꯂꯨꯋꯣꯡꯕꯒꯤ ꯒꯥꯁ ꯌꯥꯠꯂꯦ ꯍꯥꯏꯕ ꯌꯥꯠꯀꯦ ꯍꯥꯏꯕ ꯀꯔꯥꯏꯗꯥꯏ ꯅꯨꯄꯁꯨ ꯖꯥꯏꯇꯅ ꯀꯔꯥꯏꯗꯥꯏ ꯉꯥꯏꯕꯔ ꯅꯪ
ꯅꯪ ꯕꯦꯡꯀꯣꯛꯇ ꯂꯨꯍꯣꯡꯉꯅꯤ ꯍꯥꯏꯗꯨꯗꯤ
ꯁꯦꯡꯅꯗꯦ ꯍꯥꯏꯕ
ꯑꯣ
ꯕꯦꯡ ꯕꯦꯡꯀꯣꯛꯇ ꯀꯔꯝ ꯀꯥꯟꯗ ꯂꯨꯍꯣꯡꯗꯣꯏꯅꯣ
ꯀꯦꯕ ꯇꯥꯗꯦ
ꯍꯦꯂꯤꯀꯣꯞꯇꯔ ꯗꯒꯤ ꯑꯃ ꯏꯟꯚꯥꯏꯇꯦꯁꯟ ꯊꯥꯗꯔꯛꯇꯣꯏꯅꯦ ꯍꯥꯏꯕ ꯃꯊꯛꯇꯒꯤ
ꯁ꯭ꯋꯥ ꯅꯩꯔꯦꯍꯦ ꯏꯟꯚꯥꯏꯇꯦꯁꯟ ꯇꯧꯔꯛ ꯑꯣ ꯑꯩꯁꯨ ꯂꯥꯛꯀꯦ
ꯑꯩ ꯇꯧꯔꯛꯇꯣꯏ ꯅꯠꯗ꯭ꯔꯣ ꯏꯟꯚꯥꯏꯇꯦꯁꯟ
ꯇꯧꯔꯛꯀꯦ ꯍꯥꯏꯕ ꯑꯗꯨꯅ ꯅꯣꯏ ꯃꯇꯦꯡ ꯈꯔ ꯄꯥꯡ ꯇꯥꯔꯦ ꯑꯩ ꯅꯨꯄꯥꯁꯨ ꯆꯥꯔꯝꯗꯥꯏꯗ ꯃꯤꯗꯨ ꯋꯥꯡ ꯆꯥꯎꯕꯅꯤꯅ ꯑꯩ ꯌꯥꯝ ꯅꯨꯡꯉꯥꯏꯕ
ꯐꯥꯔ ꯂꯣꯏꯔꯦ ꯀꯩꯅꯣ ꯀꯃꯥꯏꯅ ꯐꯥꯖꯦ ꯍꯥꯏꯅꯣ
ꯑꯈꯣꯏ ꯃꯥꯒꯤ ꯑꯃ ꯂꯩꯔꯝꯃꯦꯕ ꯑꯩꯅ ꯑꯥ ꯀꯩꯅꯣ ꯐꯨꯠꯕꯣꯂꯔ ꯑꯃ ꯄꯥꯝ ꯌꯥꯝ ꯄꯥꯝꯕ ꯑꯃ ꯑꯦꯀꯥ ꯃꯣꯏꯔꯥꯡ ꯗꯩꯗꯣ ꯌꯥꯝ ꯄꯥꯝꯃꯦꯕ ꯃꯤꯒꯤ ꯑ ꯊꯧꯕꯥꯜꯗ ꯑꯁ ꯈꯥꯪꯗꯦ ꯑ ꯀꯟꯗꯤꯔꯁꯇꯣ ꯑꯗꯨ ꯌꯥꯝ ꯄꯥꯝꯕꯩ ꯐꯥꯔꯁꯤ ꯀꯩꯅꯣ ꯅꯪꯅꯕꯨ ꯐꯥꯔꯁꯨꯦ ꯑꯩꯅꯕꯨ ꯐꯥꯔꯁꯨ ꯁꯣꯅꯤꯌꯥ ꯀꯣꯏꯗꯦ
ꯙꯤꯔꯖ ꯇꯨꯔꯣ ꯍꯥꯏꯁꯦ
ꯑ ꯍꯣꯏ ꯍꯥꯏ ꯁ꯭ꯀꯨꯜꯗ ꯌꯥꯝ ꯉꯥꯎꯔꯛꯄ